ꯇꯗ꯭ꯔꯣ ꯇꯥꯕ꯭ꯔꯣ
ꯍꯣꯏ ꯇꯥꯏ ꯇꯥꯏ ꯉꯁꯤꯗꯤ ꯃꯤꯡꯁꯨ ꯇꯣꯡꯉꯥꯜꯂꯦꯗꯅ ꯀꯩꯒꯤꯅꯣ
ꯇꯣꯉꯥꯟꯒ꯭ꯔꯦ
ꯎꯝ ꯑꯩꯒꯤ ꯀꯅꯥꯥꯅꯣ ꯈꯜꯂꯤ
ꯇꯧꯔꯛꯄꯗꯨꯗꯥ ꯑꯁ
ꯑꯩꯅ ꯑꯗꯨꯒ ꯍꯥꯞꯄꯝꯕ
ꯑꯩꯒꯤ ꯀꯟꯇꯦꯛꯇꯨꯗ ꯁꯨꯃꯥꯏꯅ ꯁꯦꯞ ꯇꯧꯋꯦꯕꯀꯣ ꯅꯪꯒꯤꯁꯦ
ꯑꯣ
ꯑꯗꯨꯒ ꯀꯩꯅꯣꯗꯗꯤ ꯅꯪ ꯃꯤꯡꯗꯣ ꯐꯖꯅ ꯊꯣꯛꯄꯅꯦꯕ
ꯎꯝ
ꯇꯣꯉꯥꯟꯅ ꯀꯩꯅꯣ
ꯎꯝ
ꯕ꯭ꯔꯦꯛꯐꯥꯁ ꯂꯣꯏꯔꯥꯕꯣ
ꯂꯣꯏꯔꯦ
ꯑꯁ ꯌꯥꯝ ꯂꯥꯡꯒꯅꯨ ꯎꯝ
ꯎꯝ
ꯃꯈꯣꯟ ꯖꯥꯠ ꯖꯥꯠ ꯇꯥꯕ꯭ꯔꯣ
ꯑꯣ ꯇꯥꯏ
ꯌꯥꯝ ꯀꯥꯟ ꯂꯩ ꯑꯥ ꯑꯥ ꯑꯗꯣ ꯑꯃꯥꯒꯤꯗꯣ
ꯎꯝ ꯎꯝ
ꯎꯝ ꯃꯀꯣꯛꯇꯥꯡ ꯐꯪꯗ꯭ꯔꯣ
ꯐꯡꯒ꯭ꯔꯦ ꯑꯩꯒꯤꯗꯣ
ꯆꯤꯟ ꯊꯤꯅꯨꯗꯥ
ꯑꯣ
ꯑꯦ ꯀꯩꯅꯣ ꯉꯁꯤꯗꯤ ꯑꯁ ꯏ ꯅꯪꯁꯨ ꯍꯧꯒꯠ ꯄ ꯀꯨꯏꯗꯔ꯭ꯤꯕꯣ
ꯄꯨꯡ ꯇꯔꯨꯛꯇ ꯍꯧꯒꯠꯂꯦ ꯑꯩꯅ ꯍꯥꯏꯗꯨꯕꯨ ꯏꯃꯥꯟꯅꯕꯤ ꯂꯥꯛꯑꯦꯅ ꯄꯨꯡ ꯕꯥꯔꯣ ꯃꯈꯥꯏ ꯗ
ꯑ ꯑꯁꯤꯛꯁꯤ ꯄꯨꯡ ꯑ ꯌꯧꯈ꯭ꯔꯦꯗꯅ
ꯎ ꯑꯩꯗꯣ ꯑꯗꯨꯗ ꯍꯧꯒꯠ ꯂꯦ ꯑꯗꯨꯒ ꯑꯩꯒꯤ ꯐꯤꯔꯣꯜ ꯃꯌꯥꯝꯗꯣ ꯂꯧꯁꯜꯂꯦ ꯉꯔꯥꯡ ꯅꯨꯡꯗꯥꯡ ꯁꯨ ꯃꯥꯝꯕꯗꯣ
ꯉꯔꯥꯡꯒꯤ ꯃꯦꯁꯁꯤ ꯌꯥꯝ ꯅꯨꯡꯁꯤ ꯅꯦ ꯋꯥꯔ ꯀꯞ ꯄꯤ ꯍꯥꯏ
ꯑꯣ
ꯃꯣꯏ ꯍꯥꯞ ꯃꯃꯥꯡꯗꯗꯤ ꯌꯥꯝ ꯀꯟꯅ ꯁꯥꯟ ꯅꯗꯦꯕꯀꯣ
ꯎꯝ
ꯍꯂꯟ ꯈꯣꯏꯅ ꯀꯩꯅꯣ ꯒꯣꯜ ꯑꯃꯗꯤ ꯆꯟꯈꯤꯕꯅꯦ ꯑꯗꯨ ꯑꯣꯐ ꯁꯥꯏꯠ ꯇꯥꯕꯒꯤ ꯂꯧꯗ꯭ꯔꯦꯕ
ꯎꯝ ꯎꯝ
ꯑꯁ ꯂꯣꯢꯗ꯭ꯔꯤꯕꯣ
ꯍꯥꯏꯗꯤ ꯕ꯭ꯔꯥꯖꯤꯜꯗꯣ ꯒꯣꯜ ꯑꯝꯇ ꯂꯧꯗ꯭ꯔꯕꯣ
ꯒꯣꯜ ꯑꯃꯗꯤ ꯆꯟꯒꯤꯕꯅꯦ
ꯅꯦꯃꯔꯅ ꯆꯟꯒꯤꯕ
ꯑꯁ ꯑꯩ ꯇꯨꯝꯅꯤꯡ ꯃꯥꯟꯗꯅ ꯀꯅꯥꯅꯣ ꯈꯪꯗꯔꯦ ꯥꯃꯤꯅꯤꯠ ꯑꯃ ꯒꯨꯝꯕ ꯇꯨꯝꯃꯒ ꯑꯃꯨꯛ ꯍꯧꯒꯠꯂꯒꯥ ꯌꯦꯡꯕ ꯑꯁ ꯑꯗꯨꯃꯥꯏꯅ ꯇꯧꯕꯅꯤꯀꯣ
ꯎꯝ ꯑꯩꯁꯨ ꯇꯨꯝꯅꯤꯡꯕ ꯌꯦꯡꯕ ꯉꯝꯗꯦ
ꯑꯩꯈꯣꯏ ꯆꯛ ꯇꯣꯛꯄꯗꯣ ꯄꯨꯡ ꯑꯊꯣꯛꯑꯒ ꯋꯣꯔꯁꯤꯞ ꯂꯣꯢꯔꯒ ꯑꯩ ꯐꯕꯨꯡ ꯆꯪꯕꯗꯣ ꯄꯨꯡ ꯇꯔꯥ ꯇꯔꯥꯃꯊꯣꯏ ꯇꯥꯗꯧꯔꯤꯕ
ꯎꯝ
ꯑꯗꯣ ꯑꯁ ꯍꯦꯛꯇꯝꯕꯨꯗꯤ ꯅꯨꯡꯉꯥꯏꯇꯦ ꯆꯥꯛꯊꯣꯛꯑꯀꯥꯟꯗ ꯑꯩ ꯐꯣꯟ ꯃꯊꯪꯒꯤ ꯁꯅꯔꯨꯔꯦꯕ
ꯑꯁ ꯁꯤꯗꯤ ꯄꯨꯡ ꯑꯃ ꯇꯥꯗꯣꯔꯦꯅ ꯇꯨꯝꯅꯤꯡ ꯉꯁꯨ ꯉꯥꯏꯔꯒ ꯂꯩꯕꯅꯤ ꯑꯗꯨ ꯕꯣꯜ ꯍꯦꯛ ꯍꯧꯔꯒ ꯇꯨꯝꯅꯤꯡꯕ ꯋꯥꯅꯦ
ꯄꯃꯨꯡꯗ ꯂꯩꯔꯤꯕꯣ
ꯂꯩꯔꯤ
ꯆꯥꯛ ꯂꯝꯗ꯭ꯔꯣ ꯅꯪꯕꯣ
ꯂꯥꯝꯗꯦꯗ ꯆꯥꯛ ꯂꯥꯝꯃꯒ ꯆꯥꯕꯖꯨ ꯐꯕꯅꯤ
ꯅꯪꯖꯨ ꯅꯨꯄꯥ ꯑꯗꯨꯃꯥꯏꯅ ꯆꯥꯗꯦꯅꯦ ꯆꯥꯛ ꯀꯩꯀꯩꯗꯣ
ꯁꯦꯁ ꯈꯪꯕꯗꯣ
ꯅꯍꯥꯟ ꯆꯥꯃꯤꯟꯅꯕꯗ ꯀꯥꯟꯗ ꯈꯪꯉꯦꯅ ꯅꯍꯥꯟ ꯆꯥꯃꯤꯟꯅꯕꯗꯨꯗꯤ ꯀꯅꯥꯒꯅꯣ ꯆꯥꯃꯤꯟꯅꯔꯤꯗꯣ ꯑꯗꯨꯗꯤ
ꯈꯪꯂꯦ ꯌꯥꯔꯦꯁꯦ ꯅꯪꯅ ꯆꯥꯛ ꯃꯔꯨ ꯑꯅꯤꯇꯪꯗꯣ ꯑꯗꯨꯝ ꯆꯥꯔꯒ ꯂꯩꯕ ꯑꯩꯉꯣꯟꯗꯀ ꯍꯥꯏꯕ ꯁꯥꯔꯤ
ꯏ꯭ꯁ ꯀꯔꯤ ꯑꯩꯅ ꯄ꯭ꯂꯦꯠꯇ ꯊꯟꯕ ꯆꯥꯛꯇꯨꯗꯤ ꯅꯪꯗꯤ ꯌꯦꯡꯁꯨ ꯌꯦꯡꯗꯅ
ꯌꯥꯔꯦ ꯌꯥꯔꯦ ꯑꯩꯗꯤ ꯆꯥꯛ ꯍꯕ ꯑꯃꯨꯛꯀ ꯂꯣꯏꯁꯤꯜꯂꯕꯀꯣ ꯅꯪ ꯍꯥꯏꯗꯣ ꯐ
ꯑꯁ
ꯑꯩ ꯆꯥꯛ ꯆꯥꯕꯁꯦ ꯌꯥꯝ ꯊꯨꯕ ꯍꯥꯏꯕꯗꯤ ꯑꯩꯒꯤ ꯄ꯭ꯂꯦꯠꯇꯨ ꯌꯥꯝ ꯊꯟꯗꯅ ꯍꯥꯞꯄꯁꯨꯀꯣ
ꯎꯝ
ꯆꯠ ꯆꯠꯂꯣꯈ꯭ꯔꯕꯅꯤꯅ ꯆꯥꯗꯕꯒꯨꯝ ꯇꯧ ꯑꯩꯐꯥꯎ ꯌꯥꯝ ꯊꯨꯔꯦ ꯑꯗꯨꯒ ꯑꯩꯉꯣꯟꯗꯒꯤ ꯍꯦꯟꯅ ꯊꯨꯕꯁꯨ ꯌꯥꯝ ꯂꯩꯔꯤꯅꯤ
ꯈꯤꯛꯇꯪ ꯈꯤꯛꯇꯪ ꯆꯔꯒ ꯀꯩꯅꯣ ꯇꯞꯅ ꯇꯞꯅ ꯆꯥꯕꯗ ꯑꯗꯨ ꯆꯥꯔꯗꯤ ꯄꯦꯟꯗꯦꯕꯀꯣ ꯍꯥꯏꯗꯤ ꯃꯨꯛꯕꯥꯡ ꯑꯗꯨꯃꯥꯏꯅ ꯇꯧꯔꯥ ꯆꯥꯔꯗꯤ ꯄꯦꯜ ꯈꯜꯂꯦ
ꯑꯗꯨꯅꯤ ꯆꯥꯅꯤꯡ ꯀꯥꯟꯅ ꯑꯗꯨꯝ ꯁꯠ ꯁꯠ ꯆꯠ ꯆꯥ ꯑꯁ
ꯎꯝ
ꯊꯜꯂꯦ ꯌꯥꯔꯦ ꯍꯧꯒꯠꯂꯦ
ꯃꯤꯗꯤ ꯍꯛꯆꯥꯡ ꯐꯥꯅꯕ ꯇꯧꯋꯦꯕ ꯑꯩꯈꯣꯏꯗꯤ ꯄꯨꯨ ꯊꯟꯅꯕꯗ ꯇꯧꯔꯤꯅꯦ
ꯎꯝ ꯑꯁ ꯇꯃꯦꯡꯂꯣꯡꯗ ꯂꯩꯔꯤꯁꯦ ꯑꯃꯔꯣꯝꯗꯗꯤ ꯇꯟꯕ ꯑꯃ ꯂꯩ ꯏꯆꯥꯟ ꯅꯨꯨꯄꯤꯗꯣ ꯍꯧꯖꯤꯛ ꯀ꯭ꯂꯥꯁ ꯁꯤꯛ꯭ꯁ ꯈꯛꯇ ꯉꯥꯏꯔꯤꯕꯀꯣ
ꯎꯝ
ꯑꯗꯣ ꯄ꯭ꯂꯦꯠ ꯀꯔꯤ ꯀꯔꯥ ꯐꯦꯡꯕꯁꯤ ꯃꯥ ꯍꯩꯇ꯭ꯔꯤꯕ ꯍꯣꯏ ꯍꯩꯕꯨꯗꯤ ꯍꯥꯢ ꯑꯗꯨ ꯑꯣꯏꯔꯁꯨ ꯑꯉꯥꯡ ꯑꯣꯏꯕꯅꯤꯅ ꯅꯨꯡꯁꯤꯕ ꯇꯧꯍꯟꯅꯤꯡꯗꯦꯕ
ꯎꯝ ꯎꯝ
ꯆꯥꯛ ꯇꯣꯛꯄ ꯈꯨꯗꯤꯡ ꯄ꯭ꯂꯦꯠ ꯐꯦꯡꯕꯗꯤ ꯑꯩꯒꯤ ꯊꯕꯛ ꯆꯥꯛ ꯊꯣꯡꯕ ꯑꯩꯒꯤ ꯊꯕꯛ ꯃꯔꯛ ꯃꯔꯛꯇ ꯌꯦꯡꯁꯥꯡꯁꯨ ꯊꯣꯡꯏ
ꯎꯝ
ꯑꯗꯨ ꯈꯛꯇꯅꯤꯗ ꯑꯇꯩ ꯊꯕꯛ ꯂꯩꯇꯦ ꯑꯗꯨꯝ ꯇꯨꯝꯃꯗꯣꯏꯅꯤ
ꯎꯝ
ꯑꯦ ꯐꯒꯤ ꯐꯒꯤ ꯇꯧꯔꯀꯣ
ꯎꯝ
ꯕꯤꯖꯥ ꯁꯦꯝꯕꯒꯤ ꯅꯪ ꯅꯣꯂꯦꯖ ꯂꯩꯕ꯭ꯔꯥ
ꯎꯝ ꯍꯝ ꯎ ꯇꯗ
ꯁꯦꯝꯕꯁꯦ ꯍꯜꯂꯛꯄ꯭ꯔꯣ ꯅꯪꯁꯨ
ꯏꯁ ꯀꯥꯏ ꯇꯧꯗ ꯉꯅ ꯃꯅꯤꯄꯨꯔꯗ ꯐꯅꯦꯒꯤ ꯆꯠꯇ ꯍꯣ ꯍꯟꯗꯒꯅꯂ ꯑꯁꯦ
ꯎ
ꯃꯅꯤꯄꯨꯔ ꯑꯣꯏꯅ ꯄꯥꯝꯃꯦ ꯍꯥꯏꯗꯤ
ꯄꯁꯥ ꯐꯥꯝꯗ ꯍꯅꯦꯦ
ꯎꯝ ꯆꯨꯝꯃꯦ ꯇꯝꯒꯦ
ꯑꯩ ꯆꯠꯁꯤꯔꯥꯅ ꯈꯜꯂꯤꯕꯅꯦ ꯑꯗꯣ ꯑꯩꯒ ꯆꯠꯃꯤꯟꯅꯗꯕꯁꯨ ꯃꯤ ꯊꯤꯗ꯭ꯔꯗꯤ ꯌꯥꯗꯦ ꯑꯩꯊꯟꯗꯤ ꯈꯔ ꯋꯥꯔꯅꯤ
ꯑꯩꯒꯤ ꯕꯦꯁ ꯐ꯭ꯔꯦꯟꯁꯤꯁꯨ ꯍꯪꯉꯒ ꯑꯦꯛꯖꯥꯝ ꯊꯔꯤꯕ ꯉꯥꯛꯇ
ꯁꯀꯨꯜ ꯀꯣꯂꯦꯖ ꯀ ꯂꯧꯈꯠꯄ ꯌꯥꯕ ꯑꯃꯝꯐꯥꯎ ꯂꯩꯇꯦꯕ ꯑꯗ ꯀꯣꯂꯦꯖꯇ ꯑꯣꯏꯔꯒ ꯁꯤ ꯁꯤ ꯀꯔꯦ ꯀꯔꯦ ꯑꯁ ꯈꯪꯗꯤ ꯅꫭꯛꯅꯤꯡꯉꯤꯗ ꯑꯩꯗꯤ
ꯍꯝ
ꯑꯦ ꯑꯦꯁ ꯁꯤ ꯑꯦꯛꯖꯝ ꯊꯥꯔꯤꯕꯅꯦ ꯁꯤꯚꯏꯒꯤ ꯊꯥꯔꯅꯤ ꯀꯥꯏꯅ ꯁ꯭ꯀꯨꯜ ꯀꯥꯔꯤꯉꯩꯗꯗꯤ ꯎꯝ ꯁꯕꯖꯦꯛ ꯂꯣꯏꯅꯃꯛ ꯄꯥꯁ ꯇꯧ ꯉꯝꯕ ꯃꯤꯁꯨ ꯅꯠꯇꯦ ꯏꯃꯥꯗꯅꯕ ꯑꯃꯁꯨ ꯂꯩꯌꯦ ꯇꯕ꯭ꯔꯥ
ꯎꯝ
ꯃꯥꯁꯦ ꯀꯣꯄꯤ ꯀꯣꯄꯤ ꯀꫭꯄꯤ ꯑꯗꯨꯝ ꯇꯧꯔꯒ ꯀ꯭ꯂꯥꯁ ꯇꯨꯋꯦꯜꯐꯇ ꯀꯩꯅꯣꯅꯤ ꯐꯥꯔꯁ ꯂꯥꯛꯑꯒ ꯑꯦꯠꯇꯤ ꯁꯝꯊꯤꯡ ꯂꯧꯕꯅꯦꯕ ꯃꯥꯒꯤ ꯄꯔꯁꯦꯟꯇꯦꯖꯇ ꯑꯗꯨꯗ ꯃꯥꯁ ꯗꯜꯂꯤ ꯆꯠꯄ ꯃꯥꯂꯦ ꯀꯣꯂꯦꯖꯁꯦ ꯐꯥꯔꯁꯠ ꯁꯤꯃꯤꯁꯇꯔꯒꯨꯝꯕ ꯐꯥꯎ ꯀꯥ ꯉꯝꯗ꯭ꯔꯦ ꯍꯥꯏꯅꯤ
ꯎꯝ
ꯑꯗꯨꯒ ꯍꯂꯛ
ꯎꯝ
ꯑꯗ
ꯑꯩꯈꫭꯏꯗꯤ ꯀꯩꯅꯣ ꯀꯣꯄꯤꯁꯨ ꯇꯧꯕ ꯍꯩꯇꯦ ꯇꯧꯁꯨ ꯇꯧꯅꯤꯡꯗꯦ ꯎꯝ ꯑꯗꯩ ꯍꯩꯕ ꯉꯥꯛꯇꯅꯦ ꯑꯩ ꯅꯥꯛꯇ ꯐꯪ
ꯂꯥꯏꯔꯤꯛ ꯍꯩꯔꯁꯨ ꯂꯥꯏꯁꯨ ꯍꯩꯇꯔꯗꯤꯀꯥꯅꯔꫭꯏꯗ
ꯎꯝ ꯍꯣꯏ ꯑꯗꯨꯅꯤ ꯂꯥꯏꯔꯤꯛ ꯌꯥꯝ ꯍꯩꯔ ꯒꯀꯣ ꯑꯟꯁꯥꯔ ꯑꯃꯐꯥꯎ ꯁꯤꯌꯔ ꯇꯧꯅꯤꯡꯗꯦꯕ ꯃꯣꯏꯗꯤ ꯌꯥꯝ ꯑꯉꯥꯡ ꯃꯆꯥꯒꯤ ꯇꯥꯏꯞꯇ ꯑꯁ ꯐꯨꯅꯤꯡꯕꯅꯤ ꯍꯣꯏ ꯑꯩꯈꯣꯏꯒꯤ ꯑꯁꯣꯟꯕꯅꯦ ꯂꯥꯏꯔꯤꯛ ꯄꯥꯗꯕꯁꯨꯀꯣ ꯑꯗꯨ ꯋꯥꯔꯒ ꯈꯪꯅꯃꯁꯨ ꯀꯥꯎꯕꯒꯤ ꯁꯨꯝ ꯍꯪꯕꯒꯤ ꯃꯇꯥꯡꯁꯨ ꯂꯩꯌꯦꯕ
ꯔꯤꯚꯥꯟꯁ ꯔꯤꯚꯥꯏꯁ ꯇꯧꯗꯗꯤ ꯌꯥꯗꯕꯅꯦ ꯑꯗꯨꯝ ꯀꯥꯎꯕꯅꯦꯕ
ꯎꯝ ꯎꯝ ꯎ ꯕꯦꯁ ꯐ꯭ꯔꯦꯟꯁꯤꯁꯦ ꯁꯊꯤꯕ ꯉꯥꯛꯇꯅꯦꯕꯀꯣ ꯂꯥꯁ ꯂꯩꯕꯗ ꯃꯦꯠꯁꯇ ꯑꯟꯗꯔ ꯇꯦꯟ ꯁꯤꯡꯒꯜ ꯃꯥꯔꯛ ꯉꯥꯛꯇ ꯂꯧꯕ ꯂꯧꯒꯔꯦ ꯑꯗꯨꯗ ꯏꯃꯥꯟꯅꯕ ꯑꯃꯗꯤ ꯁ꯭ꯀꯨꯜ ꯍꯣꯡꯈ꯭ꯔꯦꯕ ꯃꯊꯛꯇ
ꯎꯝ
ꯑꯗꯨꯅ ꯑꯈꯣꯏ ꯀ꯭ꯂꯥꯁ ꯇꯗꯤ ꯄꯨꯔꯥ ꯂꯧꯈꯠꯄ ꯌꯥꯗꯕꯗꯣ ꯇꯥꯕꯔ
ꯑꯦꯛꯖꯥꯝꯗꯔ ꯀ꯭ꯂꯥꯁ ꯇꯦꯁꯇꯔ ꯀꯥꯎꯈꯔꯦ ꯀꯦꯃꯤꯁꯇ꯭ꯔꯤꯗ ꯖꯦꯔꯣ ꯂꯧꯕ ꯃꯇꯥꯡ ꯌꯥꯎꯔꯤꯅꯦ
ꯑꯦ
ꯀꯥꯎꯒꯔꯦ ꯑꯗꯨꯗꯣ ꯀ꯭ꯂꯥꯁ ꯇꯦꯁꯇꯔꯥ ꯑꯦꯛꯖꯥꯝꯗꯔꯥ ꯑꯗꯨꯁꯨ ꯄꯥꯁ ꯇꯧꯕꯗꯣ ꯃꯤ ꯈꯤꯇꯪꯅꯦ ꯄꯥꯁ ꯇꯧꯊꯣꯛꯄꯗꯣ ꯃꯤ ꯃꯔꯤ ꯃꯉꯥ ꯈꯛꯇꯅꯦ ꯀ꯭ꯂꯥꯁꯇ ꯄꯥꯁ ꯇꯧꯊꯣꯛꯄꯁꯦ
ꯁꯚꯦꯟ ꯑꯩꯠ ꯅꯥꯏꯟ ꯑꯗꯨ ꯃꯇꯝꯗ ꯑꯁ ꯌꯥꯝ ꯋꯥꯏꯕ
ꯂꯥꯏꯔꯤꯛꯁꯨ ꯄꯥꯗꯦ ꯏꯃꯥꯟꯅꯕꯤꯈꯩ ꯑꯗꯨꯝ ꯄꯨꯜꯂ ꯅꯨꯡꯉꯥꯏꯊꯣꯛꯑꯕꯅꯤꯅ
ꯅꯣꯏꯒꯤ ꯁ꯭ꯀꯨꯜꯗꯤ ꯀꯗꯥꯏꯗ ꯅꯣꯅꯦꯗꯔꯥ ꯅꯠꯇ꯭ꯔꯒ ꯅꯣꯏ ꯈꯨꯟ ꯃꯅꯥꯛꯇ
ꯃꯅꯤꯄꯨꯔꯗ ꯍ
ꯍꯣꯔꯦꯟ ꯍꯥꯏꯕꯤꯒꯦꯅꯦ ꯅꯪꯕꯣ
ꯍꯣꯏ ꯅꯪꯒꯤ ꯍꯣꯔꯦꯟꯗꯨꯁꯨ ꯁꯪꯗꯦ ꯁꯪꯗꯦ
ꯊꯝꯈ꯭ꯔꯕ ꯐꯥꯎ ꯉꯝꯗꯦ
ꯑꯥ
ꯀꯣꯜ ꯍꯦꯛ ꯊꯝꯈ꯭ꯔꯕ
ꯐꯥꯎꯅ ꯎꯝ